ꯇꯥꯕ꯭ꯔꯥ
ꯇꯌꯦ
ꯑꯣ
ꯑꯁ ꯑꯩꯒꯤꯗꯤ ꯍꯧꯖꯤꯛ ꯀꯣ ꯇꯣ ꯇꯧꯔꯒ ꯊꯕꯛ ꯑꯅꯤ ꯑꯍꯨꯝ ꯂꯣꯏꯈ꯭ꯔꯦ ꯍꯥꯏꯅ ꯂ ꯍꯥꯏꯔꯛꯑꯣ ꯑꯩꯅ ꯋꯥꯔꯤ ꯊꯥꯗ꯭ꯔꯤꯉꯩꯗ
ꯀꯩꯅꯦꯔꯒꯦ
ꯁꯨꯒꯔꯤ ꯃꯗ ꯂꯥꯛ
ꯀꯩꯕ
ꯁꯧꯒꯔꯤ ꯃꯅꯥꯗ ꯂꯥꯛꯔꯣꯏꯕ ꯁꯧꯒꯔꯤ ꯃꯅꯥ ꯆꯥꯗꯤ ꯍꯛꯆꯥꯡ ꯅꯨꯡꯉꯥꯏꯕꯅꯤ
ꯎꯝ ꯎ ꯆꯥꯎ ꯀꯩꯅꯣꯅ ꯇꯥꯏ
ꯁꯧꯔꯤ ꯃꯗ
ꯎꯝ
ꯆꯥꯔꯗꯤ ꯅꯨꯡꯉꯥꯏꯕꯅꯤ ꯍꯥꯏꯕꯅꯤꯗ
ꯑꯣ ꯋꯥꯅ
ꯁꯁꯔꯔꯕꯣ
ꯆ ꯆꯥꯗ꯭ꯔꯔꯤ ꯏꯗ
ꯊꯦꯡꯉꯍꯦ ꯄꯨꯡ ꯃꯥꯄꯜ ꯍꯦꯜꯂꯦ
ꯎꯝ ꯍꯧꯖꯤꯛꯇ ꯂꯥꯛꯇ ꯉꯥꯏꯔꯤꯉꯩ ꯏꯕꯣ
ꯊꯕꯛ ꯆꯠꯂꯨꯔꯣ
ꯑ
ꯑꯣ
ꯑꯗꯨꯖꯔꯅꯤꯗ ꯀꯩꯗꯧꯔꯤꯅꯣ ꯅꯪꯉꯣ ꯅꯪꯁꯨꯨꯗꯦꯗ
ꯑ ꯁ ꯁ ꯆꯥꯛ ꯆꯥꯛ ꯆꯥꯛ ꯆꯥꯛ ꯇꯣꯛꯑꯒ ꯁꯨꯝ ꯃꯇꯝ ꯗꯇ ꯍ ꯅ ꯑꯁꯨꯃꯥꯏꯅ ꯐ꯭ꯔꯤ ꯂꯩꯕ ꯃꯍꯨꯠꯇ ꯍꯥꯏꯅ ꯐꯣꯟ ꯑꯗꯨꯝ ꯇꯧꯖꯕꯥꯟꯗ ꯅꯣꯡ ꯆꯨꯗ꯭ꯔꯗꯤ ꯁꯥꯔꯝꯃꯅꯤꯅꯦ
ꯑꯣ ꯍ ꯄꯦꯡꯖꯥꯡ ꯆꯥꯔꯕ ꯄꯦꯡꯖꯥꯡ
ꯉꯥ ꯑꯇꯣꯕꯒ ꯗꯥꯜ ꯆꯥꯏ
ꯎꯝ ꯍꯥꯎꯕ
ꯈꯪꯗꯦ ꯑꯗꯨꯝ ꯄ ꯑꯣꯔꯥꯏꯕꯅꯤꯗ
ꯍꯍ
ꯑꯗꯨꯝ ꯍꯤꯡꯅꯕꯒꯤꯀꯣ
ꯎꯝ
ꯍꯤꯡꯅꯕꯒꯤ ꯍꯅ ꯆꯥꯖꯕꯅꯤꯗ
ꯀꯌꯥꯝꯅꯤ ꯆꯥꯈ꯭ꯔꯕ ꯃꯥꯏꯔꯦꯟ
ꯑꯁ ꯃꯗꯨꯅ ꯍꯦꯟꯅ ꯍꯧꯋꯏꯅꯦ ꯊꯥꯎꯉꯥꯎꯁꯦꯂ ꯍꯥ ꯁꯀꯪ ꯁꯛꯀꯪ ꯈꯔ ꯈꯔ ꯍꯥꯞꯆꯜꯂꯒ ꯍꯧꯕꯅꯦ ꯃꯗꯨꯁꯨ
ꯑꯥ ꯐꯥꯏ ꯐꯥꯏ
ꯎꯝ ꯕꯣꯜꯀꯗꯤ ꯌꯦꯡꯗ꯭ꯔꯣ
ꯌꯦꯉ
ꯀꯅꯥ ꯀꯅꯥ ꯁꯛꯄ ꯇꯧꯒꯦ
ꯁꯁ ꯇꯧꯗꯣꯏꯗꯣ ꯌꯦꯡꯁꯨ ꯌꯦꯡꯗꯕꯅꯣ
ꯌꯦꯡꯉꯣ ꯀꯩꯗꯎꯔꯒ
ꯎꯝ ꯂꯦꯗ
ꯇꯥꯎ
ꯎꯝ ꯌꯦꯗ ꯃꯠꯇꯣꯝꯁꯤ ꯐꯥꯗ ꯑꯣꯏꯣꯏꯗ ꯎꯗ
ꯑ ꯍꯣꯏ ꯃꯇꯝꯕꯨꯗꯤ ꯌꯥꯝ ꯐꯔꯛ ꯇꯥꯏꯀꯣ
ꯎꯝ ꯔꯨꯍꯤꯗ
ꯎꯝ
ꯀꯩ ꯀꯩ ꯍꯣꯠꯅꯔꯤꯒꯦ ꯁꯣꯟꯗꯤ
ꯑꯩꯈꯣꯏꯗꯤ ꯁꯨꯝ ꯌꯦꯡꯉꯤꯗ
ꯐꯩ ꯐꯩ ꯅꯣꯏꯗꯤ ꯌꯦꯡꯅꯤꯡꯕꯒꯤꯅꯦ
ꯍ ꯑꯁ ꯍꯒ ꯇꯨꯝ ꯄꯨꯟꯇ ꯍꯦ ꯑꯗꯨ ꯑꯗꯨꯕꯨꯀꯣ ꯑꯥꯔꯖꯦꯟꯇꯤꯅꯥꯁꯤ ꯍꯦꯛꯇ ꯇꯨꯔꯕ ꯋꯥꯀꯞ ꯂꯣꯏꯔꯦ ꯑꯩꯒꯤꯗꯤ
ꯐꯔꯦ ꯐꯔꯦ
ꯕ꯭ꯔꯥꯖꯤꯜꯁꯨ ꯊꯣꯛꯈ꯭ꯔꯦ ꯍꯥꯏꯅꯦ ꯅꯣꯏ ꯏꯃꯨꯡ ꯃꯤ ꯀꯌꯥ ꯂꯩꯒꯦ
ꯌꯥꯃꯦ
ꯑꯁ ꯌꯗꯣ ꯀꯜꯂꯛꯄꯅꯤꯅ ꯑꯩꯗꯤ
ꯎꯝ
ꯃꯤ ꯀꯌꯥ ꯂꯩꯒꯦꯅꯦ ꯅꯨꯄꯥ ꯀꯌꯥ ꯅꯨꯄꯤ ꯀꯌꯥ ꯂꯩꯒ
ꯁꯤ ꯀꯅꯤꯗ
ꯅꯣꯏ ꯏꯃꯨꯡꯗꯨ
ꯑꯩꯐꯥꯎ ꯈꯪꯗꯦ ꯑꯩꯈꯣꯏꯗꯤ ꯍꯧꯖꯤꯛꯤ ꯆꯠꯅꯔꯛꯏ
ꯀꯩꯀꯩ ꯇꯧꯔꯤꯒꯦ ꯅꯪꯗꯤ
ꯅꯪ ꯂꯩꯕ꯭ꯔꯥ ꯍꯥꯏꯕꯅꯤꯗ
ꯑ
ꯑ ꯁꯨꯝ ꯆꯕ ꯇ ꯆꯕ ꯇ ꯈ
ꯑꯣ ꯐꯩꯅꯦ ꯑꯗꯨꯗꯤ
ꯑꯁ ꯃꯤꯅꯦ ꯍꯤꯡꯉꯦ ꯁꯤꯗꯕ ꯌꯥꯗꯕꯅꯤꯅ ꯑꯗꯨꯝ
ꯍꯤꯡꯕꯒꯤ ꯏꯩꯅꯕꯤ ꯇꯧꯖꯕꯅꯤꯗ
ꯎꯝ
ꯅꯪꯒꯦ
ꯑꯩꯁꯨꯅꯤꯗ ꯆꯃꯅ ꯍꯥꯏꯇꯅ ꯇꯧꯗ
ꯑ ꯑꯗꯣ ꯊꯕꯛ
ꯎꯅ ꯂꯩꯒ ꯎꯝ ꯀꯅꯥ ꯀꯅꯥ ꯂꯩꯒꯦ ꯎꯝ
ꯇꯥꯗ꯭ꯔ
ꯑꯁꯅꯔꯤ
ꯇꯗ꯭ꯔꯣ
ꯇꯥꯏꯌꯦ ꯇꯥꯏꯌꯦ
ꯑꯥ
ꯅꯪꯒ ꯆ꯭ꯔꯣ
ꯇꯥꯏ ꯅꯕꯨ ꯁꯣꯝꯗ ꯈꯔ ꯅꯨꯡꯉꯥꯏꯕ ꯑꯩꯈꯣꯏ ꯑꯝꯗ ꯀꯩꯗꯧꯕꯣ ꯈꯪꯗꯦ ꯉꯔꯥꯡ ꯀꯝꯄ꯭ꯂꯦꯟ ꯇꯧꯈꯤꯕꯅꯦ ꯉꯥꯡ ꯈꯔ ꯈꯔ ꯗꯤꯁꯇꯥꯔꯕ ꯂꯥꯛꯄꯅꯤꯅ
ꯎꯝ
ꯁꯦꯠꯇꯗꯤ ꯇꯧꯔꯅꯤꯗ
ꯎꯝ
ꯅꯨꯡꯁꯥ ꯁꯥꯕ꯭ꯔꯣ ꯅꯣꯡ ꯆꯨꯕ꯭ꯔꯣ ꯀꯃꯥꯏꯅ ꯇꯧꯒꯦ ꯅꯣꯏ ꯋꯦꯗꯔꯗꯣ
ꯇꯨꯗ ꯀꯥꯏ ꯂꯣꯟ
ꯆꯣꯇꯗ
ꯁꯣꯝꯗ ꯅꯨꯃꯤꯠ ꯑꯣ ꯅꯃꯤ ꯍꯨꯝꯔꯤ ꯅꯨꯃꯤꯠ ꯑꯍꯨꯝ ꯃꯔꯤꯗꯤ ꯆꯨꯗꯕ ꯉꯁꯤ ꯈꯔ ꯆ ꯇ꯭ꯔ ꯉꯥꯏ ꯁꯝꯂꯦ ꯅꯣꯡꯗꯨꯗꯤ ꯈꯔ ꯅꯨꯡꯉꯥꯏ ꯑꯗꯨꯒ
ꯎꯝ ꯑꯗꯨꯗꯅ ꯇꯥꯔꯅꯤꯅꯀꯣ
ꯑꯩꯗꯤ ꯏꯪꯊꯝꯊꯥꯗ ꯅꯨꯡꯉꯥꯏꯌꯦ
ꯑ ꯑꯩꯡ
ꯀꯂꯦꯟꯗꯗꯤ ꯁꯥꯕꯗꯨ ꯅꯨꯡꯉꯥꯏꯇꯕꯀꯣ
ꯎꯝ
ꯏꯪꯊꯝꯊꯥꯗꯗꯤ ꯅꯪ ꯏꯪꯉꯗꯤ ꯐꯤꯔꯣꯟ ꯍꯥꯞꯄꯤ ꯌꯥꯏꯅ ꯀꯣ ꯀꯦ ꯀꯁꯤꯄꯤ ꯌꯥꯑꯕ ꯑꯁ ꯀꯂꯦꯟ ꯅꯗꯤ ꯀ ꯐꯤꯔꯣ ꯅ ꯊꯧꯁꯨ ꯁꯔꯤ ꯏꯗꯨ
ꯎꯝ
ꯍꯣꯏ ꯅꯨꯗꯤ ꯈꯅ
ꯀꯩꯗ
ꯑ ꯀꯔꯤ ꯀꯔꯤ ꯏꯟꯁꯥꯡ ꯑꯗꯨꯗ ꯍꯧꯒꯦ ꯅꯣꯏ ꯂꯣꯝꯗ
ꯑꯅ
ꯅꯔꯣꯝꯗꯗꯤ ꯌꯥꯝ ꯍꯧꯔꯝꯅꯤ
ꯑꯩꯈꯣꯏ ꯂꯣꯟꯗꯗꯤ ꯑꯗꯨꯝ ꯍꯥꯎꯋꯦꯗ ꯍꯦ ꯍꯧꯖꯤꯛ ꯁꯧꯒꯔꯤ ꯑꯣꯏꯔꯣ ꯆꯨꯖꯥꯛ ꯑꯣꯏꯔꯣ ꯑꯣ ꯃꯥꯏꯔꯦꯟ ꯅꯣꯏꯔꯣ ꯀꯣ
ꯎꯝ
ꯃꯦꯟ ꯑꯈꯥꯕ ꯍꯧꯖꯤꯛ ꯈꯃꯦꯟ ꯑꯁꯪꯕꯥꯥꯏꯗ꯭ꯔ
ꯍꯣꯏ ꯑꯁꯥꯡꯕ ꯑꯈꯥꯕ ꯃꯆꯥ ꯀꯃꯦꯟꯁ ꯁꯤꯤꯢꯟꯕ ꯌꯥꯝ ꯍꯧꯔꯝꯅꯤ ꯎꯝ ꯐꯔꯦ ꯅꯣꯏꯗꯤ ꯑꯗꯨꯃꯥꯏꯅ ꯍꯧꯋꯗ
ꯎ ꯍꯋꯥꯏꯖꯥ ꯁꯦꯝꯕꯗꯣ ꯍꯋꯥꯏ ꯑꯃ
ꯑꯥ ꯑꯥ ꯁꯒꯔꯤ ꯀꯤꯗ
ꯑ ꯑꯔꯨꯕꯨꯝ ꯁꯍꯕ ꯍ ꯑꯗꯨꯝ ꯑꯩꯈꯣꯏꯅ ꯏꯟꯖꯥꯡ ꯅꯥꯄꯤꯗꯤ ꯁꯣꯝꯗꯗꯤ ꯑꯩꯈꯣꯏꯅ ꯑꯅꯤꯡꯕ ꯈꯟꯕ ꯑꯗꯨꯝ ꯆꯥꯕ ꯐꯪꯉꯤꯗ ꯁꯥ ꯔꯤꯒꯨꯂꯔ ꯐꯪꯗꯕ
ꯍꯥ
ꯥꯏ ꯐꯥꯏ
ꯁꯥꯗꯤ ꯆꯥꯁꯨ ꯍꯣꯏꯅꯦ ꯅꯠꯇ꯭ꯔꯣ
ꯑ ꯀꯔꯤꯝ ꯀꯨꯏꯔꯤꯒꯦ ꯑꯁꯤꯗ ꯂꯥꯛꯄ
ꯂꯩꯒ ꯎꯝ ꯍꯧꯖꯤꯛ ꯇꯃꯦ ꯂꯥꯛ
ꯑ
ꯑꯩꯈꯣꯏ ꯌꯦꯟ ꯌꯥꯝ ꯂꯩꯕꯅꯤꯅ ꯎꯝ
ꯑꯇ ꯌꯦ ꯌꯦ ꯑꯣꯏꯁꯨ ꯌꯥꯝ ꯅꯨꯡꯉꯥꯏꯕꯅꯤꯅꯦꯍꯦ
ꯑ
ꯑꯩꯈꯣꯏꯅ ꯑꯣꯛ ꯑꯣꯛ ꯌꯣꯧꯕ
ꯂꯕꯤꯁ
ꯑꯣꯛꯆꯥꯛ ꯊꯤꯕ ꯑꯣꯛꯆꯥꯛ ꯄꯤꯕ ꯍꯣꯏꯇꯤꯅꯦ ꯑꯗꯨꯝ ꯍꯤꯡ ꯍꯤꯡꯅꯕ ꯍꯥꯏꯅ ꯇꯧꯖꯕꯗ
ꯃꯥ
ꯑꯁꯥꯏ ꯅ ꯀꯣꯜ ꯃꯤ ꯑꯃꯗ ꯀꯣꯜ ꯇꯧꯕ ꯀꯥꯟꯗ ꯁꯥꯔꯚꯔ ꯌꯥꯗꯦ ꯍꯥꯏꯅ ꯍꯦꯛ ꯍꯦꯛꯇ ꯍꯥꯏꯔꯛꯄꯀꯣ ꯑꯗꯨꯗ ꯅꯉꯣꯟꯗ ꯍꯦꯛ ꯇꯧꯔꯕ ꯀꯥꯟꯗ ꯌꯥꯕ ꯋꯥꯅꯤꯗ
ꯄꯅ ꯑꯗꯨꯗ ꯎꯝ ꯎꯝ
ꯀꯥꯏ ꯁꯀ꯭ꯔꯣ ꯌꯨꯝꯗ ꯂꯩꯔꯤꯅꯦ ꯅꯣꯏ ꯄꯨꯡ ꯀꯌꯥꯗ ꯆꯧ ꯆꯒꯦ ꯆꯧ ꯆꯥꯅꯅꯥꯒꯦ
ꯂꯣꯡꯗꯥꯗꯕꯁ ꯏꯁꯤꯡꯅꯥꯏꯇꯦꯅꯦꯍꯦ
ꯍꯅꯦ ꯅꯣꯡ ꯇꯥꯅꯤꯡꯉꯥꯏꯁꯨ ꯇꯧꯗꯕ꯭ꯔꯥꯅꯦ ꯑꯗꯣꯝꯗ ꯑꯦ ꯑꯩꯈꯣꯏꯔꯗꯤ ꯂꯩꯆꯤꯟꯁꯤ ꯂꯩꯆꯤꯟꯁꯤ ꯑꯃꯨꯛ ꯈꯣꯨꯝꯝꯖꯤꯜꯂꯛꯑꯦ ꯅꯣꯡ ꯇꯥꯗꯣ ꯃꯥꯂꯦ ꯑꯗꯨ ꯌꯦꯃꯤ ꯀꯥꯟꯗ
ꯐꯩꯅꯦ ꯣꯡ ꯇꯥꯔꯗꯤ ꯏꯪꯁꯨ ꯏꯪꯉꯅꯤ
ꯍꯣꯏ ꯅꯣꯡ ꯇꯥꯗꯤ ꯏꯪꯉꯦ ꯅꯨꯃꯤꯠ ꯍꯨꯝ ꯃꯔꯤ ꯁꯨꯔꯦ ꯅꯣꯡ ꯇꯥꯗꯕ ꯋꯥꯔꯦ ꯅꯣꯡ ꯇꯥꯕ ꯌꯥꯔꯦ ꯐꯤꯔꯣꯜ ꯆꯣꯠꯄ ꯂꯣꯏꯁꯨ ꯀꯪꯈ꯭ꯔꯦ ꯌꯥꯔꯦ ꯅꯣꯡ ꯆꯨꯝꯃꯦꯥꯏ ꯂꯁꯨ ꯀꯣ ꯐꯤꯔꯣꯅꯤꯝ ꯆꯣꯠꯄꯗꯨ ꯀꯥꯃꯨ ꯍꯥꯏꯅꯦ
ꯎꯝ ꯃꯥꯅꯦ
ꯎꯝ
ꯑꯅ ꯎ ꯄꯗ
ꯌꯦꯟ ꯌꯦꯟꯁꯤ ꯆꯨꯔꯥꯛ ꯆꯥꯏꯅ ꯍꯦꯟꯅ ꯑꯩꯅꯁꯨ ꯀꯔꯤ ꯁꯥꯐꯒꯔ ꯂ ꯄꯅꯤꯅ ꯆꯨꯖꯥꯎ ꯆ ꯃꯣꯏꯁꯤ ꯅꯣꯏ ꯁꯣꯏ ꯅꯣꯏ ꯁ ꯅꯣꯏ ꯑꯩꯅ ꯑꯩꯅ ꯍꯥꯏꯗ꯭ꯔꯣ ꯅꯉꯣꯟꯗ ꯍꯧꯖꯤꯛ ꯑꯗ ꯑꯩꯅ ꯍꯥꯏꯗꯨꯗꯤ ꯑꯩ ꯑꯩ ꯄꯤꯑꯕ
ꯑꯗꯨ ꯌꯦꯟꯗ ꯄꯤꯕ ꯀꯥꯟꯗ ꯌꯦꯟꯁꯤ ꯆꯥꯗꯤ ꯅꯣꯏꯈꯠꯂꯛꯑꯦꯕ ꯃꯣꯏꯀꯣ
ꯑꯥ
ꯅꯣꯏꯁꯨ ꯇꯨꯁꯒꯕ ꯄꯤꯣꯅ ꯌꯦ ꯀꯌꯥ ꯀꯌꯥ ꯌ ꯀꯦ
ꯇ ꯀꯗꯅꯤꯗ
ꯑꯁ ꯌꯥꯝꯨꯝ ꯐꯔꯥꯕꯅꯤ
ꯃꯐꯝ ꯑꯃꯗꯅ
ꯑꯣ ꯎꯝ ꯑꯗ ꯑꯩ ꯌꯦꯟꯒꯨꯝꯕ ꯑꯣꯕ ꯂꯣꯏꯅ ꯐꯕꯅꯤꯗ ꯍꯥꯏꯕꯗꯤ ꯆꯥꯅꯤꯡꯉꯁꯨ ꯑꯗꯨꯝ ꯆꯥꯅꯤꯡꯕ ꯃꯇꯝꯗ ꯆꯥꯎ ꯅꯠꯇ꯭ꯔ ꯌꯣꯟꯅꯤꯡꯕ ꯈꯨꯁꯤꯅꯤꯕ
ꯎꯝ
ꯌꯦ ꯀꯨꯝꯔ ꯉꯥꯟꯅ
ꯀꯥꯏꯕ ꯉꯥꯅꯨꯁꯦ ꯑꯁ ꯂꯣꯏꯗ꯭ꯔꯗ ꯂꯩꯦ
ꯑꯣ ꯑꯩꯈꯣꯏꯔꯣꯝꯗꯤ ꯖꯒꯥꯁꯨ ꯆꯥꯎꯕꯅꯤꯀꯣ ꯁꯟ ꯌꯣꯛꯀꯦꯁꯨ ꯌꯥꯕꯅꯤ ꯍꯥꯃꯦꯡ ꯌꯣꯒꯦꯁꯁꯨ ꯌꯥꯕꯅꯦ ꯁꯦꯟꯗꯥꯡ ꯂꯣꯏꯒꯦꯁꯨ ꯌꯥꯕꯅꯤ ꯂꯣꯏꯅ ꯌꯥꯕꯅꯤꯗꯣ ꯑꯗꯨꯕꯨ ꯁꯟꯗꯡꯗꯤ ꯋꯥꯑꯦꯀꯣ
ꯑ ꯑꯁ
ꯁꯤꯟꯗꯪ ꯂꯣꯏꯕꯁꯤ ꯖꯪꯒꯜ ꯖꯪꯒꯜꯗ ꯆꯠꯄꯅꯤꯅꯀꯣ ꯃꯣꯏꯗꯤ
ꯎꯝ
ꯈꯨꯠꯂꯝ ꯍꯨꯠꯀꯣꯏꯁꯨ ꯆꯥꯎꯋꯤꯗꯣ
ꯑꯁꯦ
ꯆꯤꯡ ꯑꯃꯗ ꯆꯤꯡ ꯑꯃ ꯆꯥꯛ ꯆꯤꯡ ꯑꯅꯤ ꯑꯃ ꯆꯤꯡ ꯊꯤꯕ ꯍꯥꯏꯑꯕ ꯑꯗ ꯃ ꯃꯥ ꯃꯆꯤꯟꯖꯥꯛ ꯄꯤꯗꯕꯅꯤꯗꯣ ꯅꯨꯡꯉꯥꯏꯅ
ꯎꯝ ꯃꯊꯅ ꯆꯥꯕꯕꯣ
ꯍꯥꯥ
ꯑꯃꯔꯣꯝꯗ ꯆꯥꯕ ꯃꯊꯟꯇ ꯆꯥꯕꯅꯤꯅ ꯑꯃꯔꯣꯝꯗ ꯐꯩꯕ
ꯑ ꯁꯀꯔꯤꯔꯤ ꯆꯒꯦꯅ ꯁ ꯔꯤꯒ꯭ꯔꯤ ꯆꯥꯗꯕ꯭ꯔꯥ ꯆꯥꯕ ꯂꯩꯕ꯭ꯔꯥ
ꯑꯁ ꯂꯩꯗꯦꯗ ꯃꯤꯈ ꯉꯥꯏꯔꯦ
ꯑ ꯁꯥꯏꯅꯥ
ꯑ
ꯂꯣꯏꯆꯥ ꯅꯪꯒꯤ ꯆꯥꯗꯔꯣ